ꯑꯥꯎ ꯅꯨꯡꯉꯥꯏꯔꯤꯕꯣ ꯅꯨꯡꯉꯥꯏꯔꯤꯌꯦ ꯀꯔꯝ ꯀꯔꯝ ꯄꯥꯔꯤꯒꯦ ꯈꯪꯗꯦꯁꯦ ꯁꯨꯝ ꯂꯩꯗꯅ ꯀ ꯍꯥ ꯍꯟꯖꯥꯡꯁꯦ ꯍꯋꯥꯏ ꯊꯣꯡꯉꯦ
ꯑꯣ
ꯀꯩꯅꯃꯤꯅꯣ ꯑꯩ ꯍꯧꯖꯤꯛ ꯆꯥꯛ ꯏꯁꯤꯡ ꯍꯨ ꯆꯥꯛ ꯏꯁꯤꯡ ꯊꯣꯡꯒꯦ ꯇꯧꯔꯝꯃꯤꯅꯦ ꯑꯣ ꯉꯜꯂꯤ ꯅꯍꯥꯟ ꯅꯣꯏꯗꯤ ꯑ ꯑꯉꯅ ꯇꯣꯡꯉꯦ ꯇꯣꯡ ꯍꯥꯥ ꯅꯣꯏꯒꯤꯗꯤ ꯊꯣꯡꯗ꯭ꯔꯤ ꯕꯥ ꯊꯣꯡꯗ꯭ꯔꯤꯗ ꯑꯩ ꯋꯥꯇ ꯁꯨꯝ ꯈꯣꯂꯛꯏ
ꯑ
ꯑꯩꯈꯣꯏꯕꯁꯩ ꯉꯍꯥꯟꯊꯟꯗ ꯅꯨꯃꯤꯠꯇ ꯑꯉꯥꯡ ꯇ ꯑꯣ ꯋꯥꯇꯔ ꯄꯇꯒꯤꯅ ꯐꯖꯕ ꯃꯐꯝ ꯑꯗꯨ ꯆꯥꯎꯕ ꯐꯖꯕ꯭ꯔꯕ
ꯌꯥꯝ ꯆꯥꯎꯋꯦ ꯈꯨꯆꯥꯎ ꯑꯃ
ꯎ ꯑꯇꯣꯞꯄ ꯃꯐꯝ ꯑꯇꯣꯞꯄ ꯀꯩꯀꯩ ꯂꯩ ꯍꯧꯒꯦ ꯑꯇꯣꯞꯄ ꯃꯐꯝ ꯍꯥꯏꯗꯤ ꯋꯥꯇꯔ ꯄꯥꯔꯛ ꯈꯛꯇꯔꯥ ꯑꯇꯣꯞꯄ ꯀꯩ ꯀꯩ ꯂꯩꯍꯧꯒꯦꯕ ꯑꯇꯣꯞꯄ ꯁꯥꯟꯅꯕ ꯂꯣꯏ ꯆꯪꯉꯦꯗꯅ ꯑꯗꯨꯒ ꯁꯥꯟꯅꯐꯝꯁꯨ ꯍꯨꯤꯗꯒꯤ ꯇ꯭ꯔꯦꯟꯗꯒꯤ ꯃꯌꯥꯝ ꯂꯩꯌꯦꯦ ꯀꯛꯄꯗꯨꯗ ꯑꯗꯨ ꯄꯩꯁꯥ ꯌꯥꯎꯈ꯭ꯔꯕꯅꯦ ꯑꯣ ꯑꯣ ꯀꯌꯥ ꯀꯀꯦ ꯀꯌꯥ ꯎ ꯑꯗꯨ ꯄꯨꯂ ꯌꯥꯋ ꯑꯥ ꯌꯥꯎꯔꯦ ꯅꯪꯈꯔꯦ ꯅꯨꯡꯗꯥꯡꯕꯨ ꯂꯣꯏꯔꯤꯉꯣꯗꯤ ꯌꯥꯔꯦ ꯑꯣ ꯄꯨꯡ ꯀꯌꯥꯗ ꯆꯠꯄꯅꯦ
ꯑꯩꯈꯣꯏ ꯊꯦꯡꯉꯦ ꯑꯩꯈꯣꯏ ꯆꯠꯄꯗꯣ ꯄꯨꯡ ꯇꯔꯥ ꯕꯥꯔꯣ ꯃꯈꯥꯏ ꯑꯃ ꯇꯥꯔꯦ
ꯁ ꯊ ꯀꯅꯣ ꯏꯗ ꯆ ꯑꯩꯈꯣꯏꯁꯨꯕꯨꯗꯤ ꯈ ꯆꯥꯕ ꯎꯝ ꯍꯖꯔꯦ ꯀꯣꯏꯊꯨꯡꯔꯦ
ꯑꯩꯣꯏ ꯊꯔꯦ ꯑꯉꯥꯡꯁꯤꯡ ꯁꯨꯇꯤꯉꯩꯁꯤꯗ ꯀꯣꯏꯊꯣꯛꯄ ꯄꯨꯕꯤꯔꯨꯔꯦ
ꯎ
ꯀꯩꯅꯣ ꯃꯈꯣꯏꯅ ꯑꯝꯇꯁꯤꯅ ꯅꯪ ꯀꯥꯏ ꯂꯩꯅꯣ
ꯑꯩ ꯀꯩꯅꯣꯗ ꯇꯥꯕ꯭ꯔꯣ ꯇꯥꯔꯤ ꯃꯈꯣꯟ ꯌꯥꯝꯅ ꯑꯣ ꯃꯣꯏ ꯁꯣꯝꯅ ꯀꯩꯅꯣ ꯒꯥꯔꯤ ꯂꯥꯛꯄ
ꯑꯣ
ꯑꯗꯣ ꯃꯣꯏ ꯃꯐꯝꯗꯣ ꯄꯨꯡ ꯄꯨꯡ ꯇꯥꯐꯧ ꯍꯥꯡꯒꯦꯕ ꯃꯐꯝꯗꯣ ꯄꯨꯡ ꯃꯉꯥꯕꯧ ꯍꯥꯡꯉꯦ ꯄꯨꯡ ꯃꯉꯥꯕꯣ ꯑ ꯎꯝ ꯂꯁꯤꯡ ꯃꯉꯥ ꯐꯧꯁꯤꯤ ꯑꯣ ꯑꯗꯨꯝ ꯌꯥꯔꯦ ꯂꯁꯤꯡ ꯃꯉꯥ ꯐꯧ ꯎꯝ ꯎ ꯃꯣꯏ ꯑꯌꯨꯛꯀꯤ ꯑꯌꯨꯛꯀꯤ ꯉꯇꯥ ꯉꯥꯡꯕ
ꯍꯥꯡꯕꯗꯒꯤꯅ ꯄꯨꯡ ꯃꯉꯥꯕꯨꯧ ꯑꯗꯨꯝ ꯁꯥꯟꯅ ꯌꯥꯏ
ꯑ ꯋꯥ ꯉꯥꯡ ꯏꯀꯣꯠꯇꯄꯔ ꯅꯪꯅ ꯊꯣꯛꯄ ꯊꯣꯛꯄ꯭ꯔꯕ ꯑ ꯑꯩ ꯀꯣꯠꯇ ꯏꯂ ꯀꯣꯗ ꯆꯝꯅꯒꯉ ꯑꯗꯨ ꯇꯥꯕꯅꯤ ꯍꯟꯗꯛ ꯆꯀꯤꯒꯤ ꯑꯗꯨ ꯈꯛꯇꯪ ꯆꯠꯂꯨꯗ ꯉꯥꯏꯔ
ꯑꯗꯨꯟ ꯀ
ꯈꯇ ꯈꯛꯇ ꯉꯥꯏꯔꯤꯗ ꯑꯉꯥꯡꯈꯩꯒ ꯇꯧꯔꯒ ꯆꯠꯂꯦ ꯅꯨꯡꯉꯥꯏꯔꯦ
ꯅꯨꯡꯉꯥꯏꯔꯨꯔꯨꯔ ꯅꯣꯏꯁꯨ ꯑꯩꯈꯣꯏ ꯃꯤ ꯇꯔꯨꯛ
ꯑꯣ ꯀꯗꯣ
ꯑꯥ
ꯎꯝ ꯑꯗꯨꯗꯤ ꯆꯠꯊꯣꯛꯑꯣ ꯌꯥꯝ ꯅꯨꯡꯉꯥꯏꯕꯅꯦ ꯑ ꯆꯠꯀꯦꯅ ꯇꯧ ꯍꯥꯏꯅꯔꯃꯤꯅꯦ ꯑꯗꯨꯐꯝꯃꯦ ꯑꯗꯨ ꯅꯠꯇꯕ ꯑꯃ ꯀꯉꯣꯟꯗꯁꯨ ꯂꯩꯌꯦꯕ ꯑ ꯅꯝꯕꯣꯜꯂꯣꯝꯕꯤꯗ ꯅꯠꯇꯗꯅꯣ ꯃꯐꯝ ꯃ ꯃꯌꯥ ꯁꯤꯗ ꯃꯌꯥꯝ ꯅꯝꯕꯣꯜꯀꯅꯁꯨ ꯑꯃ ꯂꯩꯌꯦ ꯑꯗꯨꯒ ꯑꯋꯥꯡꯄꯁꯪꯗꯁꯨ ꯂꯩꯗꯅ ꯁꯉꯥꯏ ꯁꯉꯥꯏ ꯀꯩꯒꯣꯝ ꯍꯥꯏꯕꯅꯤꯅꯦ ꯑꯗꯨꯗꯣ ꯑ ꯑ ꯅꯝꯕꯣꯜ ꯋꯥꯝꯗ ꯅꯨꯡꯉꯥꯏꯏ ꯔꯤꯖꯣꯠ ꯍꯥꯏꯕ꯭ꯔꯥ ꯁꯉꯥꯏ ꯑꯗꯨꯗꯣ ꯅꯝꯣꯜꯂꯝꯗꯅ ꯦ ꯄꯥꯛ ꯅꯠꯇꯦ ꯀꯔꯝꯕ ꯅꯝꯕꯣꯜꯂꯣꯝꯗꯅꯦ ꯋꯥꯇꯔ ꯄꯥꯔꯛ ꯑꯃ ꯂꯩꯌꯦꯕ ꯑꯗꯨ ꯑꯗꯨꯃꯥꯏꯅ ꯀꯩꯅꯣ ꯍꯥꯞꯄ ꯃꯐꯝ ꯑꯃ ꯅꯝꯕꯣ ꯂꯣꯝꯒꯤꯗ
ꯑꯣ
ꯈꯪꯗꯗ ꯇꯎꯔꯤꯁꯦ ꯑ ꯉꯥꯡꯒꯦ ꯀꯣꯏꯁꯨ ꯆꯠꯂꯨꯁꯦ ꯀ ꯆꯠꯂꯨꯁꯦ ꯀꯥꯡ ꯆꯉ ꯀꯥꯡꯥꯡꯁꯤꯕꯨ ꯇꯥꯡ ꯀꯌꯥ ꯇꯥꯖꯥꯠꯅꯣ
ꯀꯥꯡꯁꯦ ꯉꯁꯤ ꯑꯁꯅꯥ ꯖꯔꯇꯥꯥꯗꯤ ꯑꯣꯏꯔꯦ ꯑꯗꯣ ꯀꯔꯝ ꯀꯔꯝ ꯇꯥꯒꯦꯦ ꯈꯪꯗꯦ
ꯎꯝ ꯗꯦ ꯀꯁꯤꯡꯒꯨꯝꯕ ꯇꯥꯏ ꯍꯥꯏꯦ ꯇꯤꯟ ꯑꯥ ꯃ ꯆꯠꯂꯁꯦ ꯆꯇꯕꯁꯤꯡꯦ
ꯀꯨꯏꯔ ꯆꯠꯇꯕ
ꯍꯟꯗꯛ ꯆꯍꯤꯁꯤꯒꯤ ꯑꯗꯨ ꯈꯛꯇꯪ ꯉꯥꯏꯔꯨꯕ ꯆꯠꯄ
ꯍꯣꯏ
ꯎꯝ ꯅꯦ ꯑꯩꯈꯣꯏꯁꯨ ꯆꯠꯂꯨꯁꯦꯅ ꯍꯥꯏꯅꯔꯤꯅꯦ ꯅꯣꯡꯖꯨ ꯊꯥ ꯑꯃꯨꯛ ꯄꯨꯂꯛꯑꯗꯤ ꯀꯜꯂꯛꯑꯅꯤꯗꯅꯀꯣ ꯍꯣꯏ ꯥꯏ ꯍꯔꯥꯎꯕꯁꯨ ꯑꯩꯈꯣꯏ ꯁꯏ ꯂꯩꯇꯥꯒꯤꯗꯨ ꯑꯝꯇ ꯇꯧꯈꯤꯗ꯭ꯔꯦ ꯄꯨꯃꯦ ꯍꯔꯥꯎꯁꯨ ꯐꯝꯁꯦ ꯀꯥꯂꯦꯟꯒꯤ ꯏꯁꯤꯡ ꯁꯥꯟꯅꯕ ꯆꯠꯄ ꯑꯗꯨ ꯃꯉꯥꯏꯔ
ꯃꯥ
ꯅ ꯌꯥꯎꯁꯪ ꯊꯥꯕꯜꯗꯗꯤ ꯆꯣꯡꯍꯧꯗ꯭ꯔꯕ ꯍꯟꯗꯛꯂꯥ ꯆꯣꯡꯍꯧꯋꯦ ꯌꯥꯝ ꯆꯣꯡꯍꯧꯗ꯭ꯔꯦ ꯑꯩꯈꯣꯏꯒꯤꯗꯤ ꯁꯤꯟꯗ꯭ꯔꯦ ꯑ ꯀꯥꯏ ꯊꯨꯅ ꯍꯣ ꯒꯤ ꯑꯣꯏꯅ ꯇꯧꯔꯦ ꯑꯗꯨꯒ ꯑꯗꯨꯗ ꯑꯣꯏꯅ ꯇꯣꯡꯉꯅꯤ
ꯎ
ꯑꯣꯅꯣꯏꯁꯤꯗ꯭ꯔ ꯎꯝ ꯩꯁꯥꯔ ꯌꯥꯝꯗꯕꯒꯩꯗ ꯑꯥ ꯌꯥꯎꯗ꯭ꯔꯦ ꯑꯗꯨꯣꯁꯕꯤ ꯑꯇ ꯇ ꯅ ꯍꯧꯖꯤꯛꯇꯤ ꯄꯩꯁꯥ ꯄꯩꯁꯥꯗꯤ ꯆꯥꯎꯔꯛꯄꯅꯤꯅ
ꯄꯩꯁꯥ ꯄꯩꯁꯥ ꯆꯪꯉꯤ ꯄꯩꯁꯥ ꯃꯌꯥꯝꯗꯣ
ꯇ ꯆꯅꯨ ꯃꯇꯝꯗꯗꯤ ꯑꯗꯨꯝ ꯐꯖꯅ ꯀꯩꯅꯣ ꯇꯧꯕ꯭ꯔ ꯑꯗꯨꯝ ꯆꯪꯕ꯭ꯔꯥ ꯑꯗꯨꯝ ꯑꯩꯈꯣꯏꯁꯨ ꯑꯩꯈꯣꯏ ꯃꯇꯝꯁꯨ ꯑꯗꯨ ꯆꯪꯉꯦ ꯑꯗꯣ ꯃꯥ ꯍꯧꯖꯤꯛꯀꯥꯟꯗꯤ ꯆꯥꯎꯕꯗꯤ ꯌꯥꯔꯨꯔꯗꯤ ꯆꯥꯎꯕ ꯌꯥꯝ ꯌꯥꯝꯇꯪ ꯍꯦꯟꯅ ꯆꯪꯉꯤꯗ ꯍꯦꯟꯅ ꯆꯪꯉꯦ ꯑ ꯅꯣꯏꯅꯦ ꯆꯪꯉꯦ ꯍꯥꯏꯕ ꯑꯗꯨꯅꯤ ꯑꯩꯈꯣꯏ ꯑꯩꯈꯣꯏ ꯆꯪꯉꯦ ꯍꯥꯏꯕ ꯃꯥ ꯃꯥꯒꯤꯔꯤꯕ ꯍꯕ
ꯖꯤꯀꯤ ꯃꯤ ꯀꯨꯃꯔ
ꯅꯣꯡꯃꯗ ꯄꯁꯥ ꯆꯠꯄꯗ ꯄꯩꯁꯥ ꯍꯥꯞꯄꯤꯌꯣꯗ ꯍꯥ ꯉꯈ꯭ꯔꯦ ꯍꯥꯞꯅꯤꯡꯗꯦ ꯍꯥꯞꯅꯤꯡꯗꯦ ꯑꯗꯨꯒꯤ ꯍꯥꯏ ꯀꯠꯄꯗ ꯁ
ꯀꯅ ꯌꯥꯝ ꯂꯥꯡꯉꯦ
ꯄꯨꯡ ꯇꯥꯔꯕꯣ ꯍ ꯀꯟꯗꯗꯤ ꯉꯥꯏꯍꯥꯛ ꯋꯥꯠꯂꯤ
ꯑꯣ
ꯉꯁꯤꯅꯤ ꯍꯧꯖꯤꯛ ꯅꯨꯡꯗꯥꯡꯗꯤ ꯀꯩ ꯌꯥꯝ ꯄꯨꯗꯣꯏꯒꯦ ꯎꯝ ꯍꯧꯖꯤꯛꯁꯦ ꯈꯪꯗꯦꯅꯦꯍꯦ ꯏꯔꯣꯜꯂꯝꯗꯧ ꯃꯥꯂꯦ ꯂꯐꯨ ꯑꯣꯏꯔꯝꯕꯅꯤ ꯑꯝꯗ ꯄꯨꯟꯁꯤꯗꯅ ꯀꯣꯏꯁꯨꯣ ꯀꯥꯡꯗ ꯄꯨꯟꯖꯦ ꯍꯥꯏꯅꯕꯅꯦ꯫ ꯀꯗ ꯄꯨꯟꯁꯦ ꯃꯣꯏ ꯀꯩꯅꯣ ꯇꯧꯗꯕ ꯀꯨꯏꯔꯦ ꯀꯥꯏ ꯍꯥꯏꯅꯝꯅꯦꯕ꯫ ꯈꯡꯗꯦ ꯄꯨꯜꯂꯥꯁꯤ ꯀꯥꯡꯗ ꯑꯣꯏ꯫ ꯅꯃꯥꯟꯅꯅꯕꯁꯨ ꯍꯥꯏꯈꯣ ꯑꯩ ꯏꯃꯥꯟꯅꯕꯤ ꯍꯥꯏꯒꯔꯒꯦ꯫ ꯐꯣꯟ ꯇꯧꯔꯛꯄꯅꯦ ꯑꯗꯨꯗ ꯍꯥꯏꯕꯅꯦ꯫ ꯀꯥꯡꯗ ꯄꯨꯁꯦꯅ ꯀꯥꯡꯗ ꯄꯨꯜꯂꯁꯤ꯫ ꯇꯥꯡ ꯇꯔ꯭ꯇꯨꯛꯇ ꯍꯥꯏꯗꯣ꯫ ꯇꯥꯡꯗꯤ ꯌꯥ ꯇꯥꯡ ꯇꯔ꯭ꯇꯨꯛꯇ ꯌꯥꯒꯗꯔꯣ꯫ ꯌꯥꯒꯗꯔ꯭ꯕ꯫ ꯌꯥꯅꯤ ꯀꯩꯅꯣ ꯁꯨꯇꯤ ꯂꯩꯅꯅꯤ ꯑꯉꯥꯡꯒꯩ ꯁꯀ꯭ꯨꯜ ꯒꯤ ꯎꯝ ꯆꯠꯊꯣꯛꯅꯕ ꯃꯣꯏ ꯌꯥꯒ ꯆꯠꯊꯣꯛꯅꯕ ꯌꯥꯒꯗ ꯁꯤꯟ꯫ ꯅꯦ ꯑꯗꯨ ꯍꯥꯏꯅ ꯑꯗꯨ꯫ ꯍꯥꯏꯅ ꯇꯥꯔꯦꯗꯅ ꯎꯝ ꯆꯍꯤꯗ ꯑꯃꯨꯛ ꯂꯥꯛꯄꯅꯦ꯫ ꯀꯣꯏ ꯆꯠ ꯌꯥꯏ ꯀꯅꯣ ꯍꯣꯏ ꯌꯥꯏ꯫ ꯑꯩꯈꯣꯏꯕꯨꯗꯤ ꯌꯥꯏꯌꯦ ꯃꯤ ꯁꯪꯅꯔꯣꯏꯗ꯭ꯔꯅ ꯍꯥꯏꯕ꯫
ꯑꯣ꯫
ꯑꯗꯨ ꯍꯥꯏꯒ꯭ꯔꯣ ꯍꯧꯖꯤꯠ꯫
ꯍꯧꯖꯤꯛꯇꯤ ꯍꯧꯅ ꯆꯠꯁꯤ ꯈꯣꯁꯤꯅ ꯊꯪꯅꯕ ꯑꯩ ꯉꯁꯥꯏ꯫ ꯂꯣꯛꯇꯥꯛ ꯀꯗꯣ ꯀꯣꯏꯔꯨ ꯌꯥꯏ ꯑꯈꯣꯏ ꯑꯩ ꯉꯁꯥꯏꯅꯦ ꯍꯥꯏꯕꯨꯗꯤ ꯍꯥꯏꯈꯤꯕꯅꯦꯕ꯫
ꯎꯝ꯫
ꯑꯧ ꯆꯥꯛ ꯆꯉ꯫ ꯑꯗꯨꯗꯤ ꯀꯩ ꯆꯠꯀꯅꯤ ꯁꯤꯗꯒꯤ꯫ ꯂꯣꯛꯇꯥꯛ ꯀꯥꯗꯣ ꯍꯧꯖꯤꯛꯀꯟꯗꯤ ꯃꯤ ꯌꯥꯝ ꯆꯠꯅꯩꯁꯦꯉꯣꯏ ꯊꯝꯕꯥꯜꯒꯤ ꯍꯦꯛꯇꯅ꯫ ꯆꯠꯅꯕꯅꯦ ꯆꯠꯅꯕꯅꯤ ꯆꯠꯅꯤꯡꯗ꯭ꯔꯣ꯫ ꯆꯠꯅꯤꯡꯉꯦ꯫ ꯆꯠꯅꯩꯌꯦ ꯑꯗꯣ ꯁꯤꯗꯒꯤ ꯆꯠꯂꯗꯤ ꯑꯩꯈꯣꯏꯗꯤ ꯔꯤꯖꯥꯕꯇ ꯇꯝꯃꯤꯅꯦ꯫ ꯌꯥꯇ ꯇꯥꯝꯅꯤ꯫ ꯀꯃꯥꯏ ꯆꯠꯅꯔꯤ ꯖꯥꯇꯨꯗꯤ꯫
ꯀꯔꯤ ꯑꯔꯩ ꯑꯔꯩ ꯄꯨꯊꯣꯛꯅꯔꯒ ꯑꯝꯇ ꯍꯥꯏꯔꯒ꯫ ꯆꯠꯂꯨ ꯌꯥꯏ꯫
ꯌꯥꯏ ꯈꯪꯗꯦꯗ ꯕꯛꯆꯤꯜꯂꯤꯒ ꯑꯗꯨ ꯇꯧꯔꯤꯒ꯫ ꯌꯥꯔꯛꯒꯗ꯭ꯔꯥ ꯆꯠꯅꯤꯡꯕ ꯑꯩꯈꯣꯏ ꯈꯔ ꯈꯛꯇ ꯇꯥꯗꯣꯏꯅꯦ ꯑꯗꯣ꯫ ꯍꯣꯏ ꯍꯧꯖꯤꯛꯀꯥꯟꯗꯤ ꯑꯉꯥꯡꯒꯤ ꯁ꯭ꯀꯨꯜꯒꯤ ꯆꯠꯄ ꯁꯨꯇꯤꯅꯤ ꯉꯔꯥꯡꯒ꯫ ꯉꯁꯤꯗꯒꯤ ꯀꯥꯕꯁꯨꯦ ꯃꯌꯥꯝ ꯍꯧꯅꯔꯦꯗꯅ꯫ ꯑꯗꯨꯅ ꯈꯪꯗꯦ ꯌꯥꯥꯅꯔꯛꯀꯗꯔ꯭ ꯀꯨꯇꯤ ꯂꯩꯉꯥꯏ ꯃꯅꯨꯡꯗ ꯆꯄ ꯆꯦꯕꯨ ꯍꯥꯏꯗꯣꯏ꯫ ꯕꯀꯣ ꯑꯗꯨꯒ ꯍꯥꯏꯅꯔꯀꯥꯟꯗꯅꯅꯦ꯫ ꯍꯟꯕꯔ꯭ ꯑꯥ꯫ ꯑꯗꯨ ꯇꯧꯔꯦ ꯑꯗꯥ ꯇꯧꯔꯦ ꯑꯗꯨꯒꯤ ꯑꯦꯛꯖꯥꯝ ꯂꯩꯔꯦ ꯑꯗꯨ ꯇꯧꯔꯦ ꯑꯉꯥꯡ ꯑꯗꯨ꯫ ꯇꯧꯋꯦ ꯍꯥꯏꯔ ꯑꯃꯅ ꯑꯃꯁꯨ ꯑꯃꯁꯨ ꯑꯗꯨꯝ ꯑꯦ ꯇꯜ ꯑꯃꯅ ꯑꯗꯨꯝ ꯇꯣꯛꯅꯕꯗꯣ ꯍꯟꯕ꯭ꯔꯥ꯫ ꯑꯗꯨꯃꯥꯏꯅ ꯇꯧꯕ ꯇꯜꯂꯕꯅꯤꯅ ꯑꯗꯨꯝ꯫
ꯃꯥꯅꯦ ꯑꯉꯥꯡꯁꯤꯡꯁꯦ ꯍꯧꯖꯤꯛꯇꯤ꯫ ꯑꯉꯥꯡ ꯁ꯭ꯀꯨꯜ ꯑꯃꯨꯛ ꯍꯜꯂꯛꯀꯅꯤ ꯑꯉꯥꯡ ꯑꯃꯨꯛ ꯇꯨꯏꯁꯟ ꯆꯠꯀꯅꯤ꯫
ꯎꯝ꯫ ꯑꯣ ꯅꯪ ꯀꯩꯅꯣ ꯑꯗꯣ ꯀꯩꯅꯣ ꯇꯧꯁꯜꯂꯛꯑꯦ ꯄꯨꯡꯁꯨ ꯊꯦꯡꯖꯜꯂꯛꯑꯦ ꯑꯣ ꯑꯣ ꯍꯣꯏ ꯑꯗꯨꯗꯤ ꯆꯥꯛ ꯏꯁꯤꯡꯒ ꯊꯤꯜꯂꯛꯑꯒꯦ ꯅꯪꯖꯨ ꯆꯥꯛ ꯏꯁꯤꯡ ꯊꯣꯡꯅꯕ ꯇꯧꯔꯣꯀꯣ ꯊꯝꯃꯣ ꯊꯝꯃꯣ ꯊꯝꯃꯥꯒꯦꯀꯣ ꯎꯝ
ꯎꯝ ꯑꯩ ꯍꯌꯦꯡꯒꯤ ꯑꯩ ꯌꯦꯡꯒꯦ